ꯇꯥꯕ꯭ꯔꯣ
ꯇꯥꯏꯌꯦ
ꯀꯩꯗꯧꯔꯤꯅꯣ
ꯀꯩꯁꯨ ꯇꯧꯗꯤꯌꯦ
ꯅꯨꯉꯥꯏꯔꯤꯕꯣ
ꯅꯨꯪꯉꯥꯏꯔꯤꯌꯦ ꯅꯪꯗꯤ ꯀꯩꯇꯧꯕ꯭ꯔꯣ
ꯑꯩꯔꯣ
ꯎꯝ
ꯑꯩꯁꯨ ꯀꯩꯁꯨ ꯇꯧꯗꯦ ꯍꯧꯖꯤꯛꯇꯤ
ꯎꯝ
ꯅꯪꯗꯤ ꯆꯥꯔꯖ ꯆꯠꯇ꯭ꯔꯣ
ꯑꯩꯗꯤ ꯍꯣꯁꯇꯦꯜꯗꯥ ꯂꯩꯌꯦ
ꯑꯁ ꯌꯥꯝ ꯅꯨꯡꯉꯥꯏꯌꯦ ꯀꫭ
ꯅꯨꯡꯉꯥꯏꯇꯦꯗ
ꯍꯣꯁꯇꯦꯜ ꯗꯥ ꯂꯩꯕꯥꯗꯤ ꯅꯨꯡꯉꯥꯏꯕꯅꯤꯗꯥ
ꯍꯣꯁꯇꯦꯜ ꯂꯩꯕꯕꯨ ꯀꯔꯤ ꯅꯨꯡꯉꯥꯏꯕꯔꯥꯅ‌ꯦ
ꯅꯪ ꯍꯌꯦꯡꯋꯥꯏ ꯑꯃꯨꯛꯀꯥ ꯑꯁ ꯑꯗꯣ ꯃꯇꯝꯗꯣ ꯍꯥꯏꯔꯛꯀꯅꯤ ꯑꯃꯨꯛꯀꯥ
ꯅꯠꯇꯔꯥ
ꯅꯨꯡꯉꯥꯏꯇꯦ ꯆꯥꯅꯤꯡꯕꯁꯨ ꯄꯪꯆꯥ ꯆꯥꯕ ꯐꯪꯗꯦ ꯑꯁꯤꯗ ꯂꯩꯕꯁꯦ
ꯍꯥ
ꯆꯥꯅꯤꯡꯕꯁꯨ ꯄꯪꯆꯥ ꯆꯥꯕ ꯐꯪꯗꯦꯕ
ꯑꯗꯨꯅꯦ ꯑꯗꯨ ꯋꯥꯕꯁꯤꯡꯗꯨꯅꯦ ꯅꯪ ꯍꯥꯌꯦꯡꯋꯥꯏ ꯅꯤꯡꯁꯤꯡꯂꯛꯀꯗꯕꯗꯣ ꯑꯥ ꯑꯗꯨ ꯃꯇꯝꯗꯣ ꯑꯣ ꯀꯥꯏꯅ
ꯍꯣꯏ ꯐ꯭ꯔꯦꯟꯁꯤꯞꯀꯨꯝꯕꯗꯤ ꯑꯗꯨꯝ ꯅꯨꯡꯉꯥꯏꯕꯀꯣ ꯑꯗꯨꯕꯨ ꯃꯔꯛ ꯃꯔꯛꯇꯤ ꯌꯨꯝ ꯌꯥꯝ ꯃꯤꯁ ꯇꯧꯕ
ꯍꯣꯏ ꯑꯗꯣ ꯅꯪ ꯍꯣꯁꯇꯦꯜꯗꯣ ꯃꯤ ꯌꯥꯝꯕ꯭ꯔꯣ ꯌꯥꯝꯗꯕ꯭ꯔꯣ
ꯍꯥ
ꯅꯣꯏ ꯍꯣꯁꯇꯦꯜ ꯃꯤꯗꯣ ꯌꯥꯝꯕ꯭ꯔꯣ ꯌꯥꯝꯗꯕ꯭ꯔꯣ
ꯎꯝ ꯌꯥꯝ ꯌꯥꯝꯃꯦꯀꯣ ꯍꯣꯁꯇꯦꯜ ꯃꯤꯗꯣ
ꯌꯥꯝꯃꯦ ꯍꯥꯏꯕ
ꯎꯝ
ꯀꯣꯂꯦꯖꯇꯥ ꯂꯩꯕ꯭ꯔꯣ ꯅꯠꯇ꯭ꯔꯒ ꯀꯔꯤꯗꯥ ꯂꯩꯕ꯭ꯔꯣ
ꯑꯣ ꯀꯣꯂꯦꯁꯇꯥ ꯂꯩꯕꯅꯤ
ꯑꯣ ꯅꯪ ꯂꯩꯕ ꯀꯣꯂꯦꯁ ꯑꯩ ꯈꯪꯉꯦꯀꯣ
ꯀꯔꯤ ꯀꯣꯂꯦꯖꯅꯔꯅꯦ ꯍꯥꯏꯔꯛꯑꯣꯅꯦ ꯑꯗꯨꯗꯤ
ꯍꯥꯏꯔꯛꯑꯣꯔꯣ
ꯑꯥ
ꯆꯨꯝꯃꯗꯤ ꯅꯪ ꯑꯃꯨꯛꯀꯥ ꯅꯣꯛꯀꯅꯤꯀꯣ ꯐꯥꯒꯤ ꯇꯧꯕꯅꯤꯗꯥ ꯍꯥꯏꯔꯔꯣꯏꯒꯦ ꯍꯣꯔꯦꯟ ꯇꯞꯅ ꯍꯥꯏꯒꯦ ꯏꯕꯥꯅꯤ ꯇꯞꯅ ꯋꯥꯔꯤ ꯁꯥꯕ ꯀꯥꯟꯗ ꯑꯃꯨꯛꯀꯥ ꯅꯣꯡꯃꯥ
ꯍꯣꯏ
ꯌꯥꯏꯗꯅꯥ
ꯅꯣꯏꯗꯤ ꯑ ꯌꯥꯏꯌꯦ ꯅꯣꯏꯗꯤ ꯆꯔꯁ ꯆꯠꯂꯣꯏꯗ꯭ꯔꯣ
ꯑꯩ ꯁꯦꯡ ꯆꯠꯂꯔꯣꯏꯒꯦ ꯉꯁꯤꯗꯤ ꯅꯪꯕꯨ ꯋꯥꯔꯤ ꯁꯥꯔꯒꯦꯗ
ꯑꯁ ꯑꯗꯨ ꯌꯥꯔꯣꯏꯗ ꯆꯔꯁ ꯆꯠꯄꯅ ꯐꯥꯒꯅꯤꯀꯣ ꯋꯥꯔꯤ ꯁꯥꯕꯩ ꯁꯔꯨꯛꯇꯤ
ꯑꯁ ꯅꯪꯁꯨ ꯃꯔꯨ ꯑꯣꯏ ꯀꯩꯅꯣ ꯑꯩꯒꯤꯗꯤ
ꯌꯥꯕ ꯅꯠꯇ꯭ꯔꯣ
ꯎꯝ ꯃꯔꯨꯗꯤ ꯑꯣꯏꯔꯝꯈꯤꯅꯤ ꯍꯧꯖꯤꯛꯇꯤ ꯑꯗꯨ ꯄꯔꯃꯤꯅꯦꯟ ꯑꯣꯏꯗ꯭ꯔꯗꯤ ꯃꯤ ꯂꯣꯏꯅꯃꯛ ꯃꯔꯨ ꯑꯣꯏꯗꯕꯅꯤꯗ
ꯑꯩꯁ ꯍꯌꯦꯡꯁꯨ ꯍꯥꯡꯆꯤꯠꯁꯨ ꯂꯣꯏ ꯃꯇꯝ ꯄꯨꯝꯕꯗ ꯑꯣꯏꯍꯜꯂꯒꯦ ꯑꯩꯗꯤ ꯅꯪꯅꯕꯨ ꯌꯥꯔꯗꯤ ꯑꯩꯗꯤ ꯑꯣꯏꯍꯜꯂꯒꯦ ꯁꯤꯅꯤ
ꯅꯣꯏ ꯍꯦꯔꯣꯏꯟꯅ ꯁꯥꯎꯅꯤꯀꯣ
ꯑꯩꯈꯣꯏ ꯍꯦꯔꯣꯅꯤ ꯍꯥꯏꯕꯗꯤ ꯅꯪ ꯈꯛꯇꯅꯤꯅ ꯑꯇꯣꯞꯄꯒ ꯂꯩꯖꯗ꯭ꯔꯦꯗ ꯑꯩꯈꯣꯏꯒꯤꯗꯤ ꯅꯪꯅꯕꯨ ꯌꯥꯕꯤꯔꯗꯤ
ꯑꯁ ꯍꯧꯖꯤꯛꯀꯤꯗꯤ ꯊꯥꯖꯗꯦꯅꯦ ꯃꯤꯁꯤꯡꯁꯦ
ꯃꯤꯁꯤꯡ ꯊꯥꯖꯗꯁꯨ ꯑꯩꯕꯨꯗꯤ ꯊꯥꯖꯔꯣ ꯀꯩꯅꯣ ꯅꯪꯁꯨ ꯌꯥꯕ ꯅꯠꯇ꯭ꯔꯣ
ꯊꯨꯗ꯭ꯔꯣ ꯅꯪꯒꯤꯗꯣ ꯉꯁꯤ ꯉꯥ ꯋꯥꯔꯤ ꯁꯥꯟꯅꯔꯒ
ꯃꯤꯗꯤ ꯊꯨꯍꯧꯗ꯭ꯔꯗꯤ ꯍꯌꯦꯡ ꯋꯥꯏ ꯃꯤꯅ ꯑꯃꯨꯛ ꯂꯥꯛꯁꯤꯟꯈ꯭ꯔꯗꯤ ꯃꯥꯡꯗ꯭ꯔꯣ ꯑꯩꯒꯤ
ꯎꯝ ꯃꯥꯡꯉꯥꯁꯨ ꯃꯥꯡꯉꯥꯁꯨ ꯃꯥꯡꯉꯥꯁꯨ ꯀꯩꯁꯨ ꯀꯥꯏꯗꯦ ꯅꯠꯇ꯭ꯔꯣ ꯅꯪꯒꯤꯗꯤ ꯉꯁꯤ ꯉ ꯇꯥ ꯊꯦꯡꯅꯕꯗꯨ ꯑꯐꯕ ꯃꯤꯔꯥ ꯃꯁꯛ ꯐꯖꯕ꯭ꯔꯥ ꯋꯥꯡꯕ꯭ꯔꯥ ꯅꯠꯇ꯭ꯔꯒ ꯍꯥꯏꯗꯤ ꯃꯦꯅꯔꯒꯨꯝꯕ ꯕꯤꯍꯦ ꯕꯤꯍꯦꯕꯤꯌꯔꯒꯨꯝꯕ ꯐꯖꯕ꯭ꯔꯥ ꯅꯪ ꯈꯪꯗ꯭ꯔꯤ ꯗꯅꯥ
ꯑꯗꯨꯗꯤ ꯅꯪ ꯍꯥꯏꯔꯛꯑꯣꯁꯦ ꯑꯩ ꯇꯥꯔꯒꯦꯁꯦ ꯅꯪ ꯋꯥꯡꯕ꯭ꯔꯥ ꯀꯃꯥꯏ ꯇꯧꯕ꯭ꯔꯥ
ꯑꯩ ꯅꯪꯅ ꯑꯗꯨꯃꯥꯏꯅ ꯑꯩꯉꯣꯟꯗ ꯈꯪꯉꯗꯤ ꯑꯩꯗꯤ ꯑꯐꯕ ꯉꯥꯛꯇ ꯍꯥꯏꯈ꯭ꯔꯅꯤ ꯏꯁꯥꯒꯤ ꯐꯠꯇꯕꯗꯤ ꯀꯅꯥꯅ ꯍꯥꯏꯒꯗ꯭ꯔꯣ
ꯐꯠꯇꯕ ꯍꯥꯏꯒꯗ꯭ꯔꯥ ꯑꯐꯕ ꯍꯥꯏꯒꯗ꯭ꯔꯥ ꯑꯗꯨꯝ ꯍꯥꯏꯔꯣ ꯑꯩ ꯇꯥꯒꯦ ꯑꯗꯨꯗ ꯑꯩ ꯈꯜꯂꯒꯦꯕ
ꯁꯦꯁꯦ ꯍꯥꯏꯕꯤꯒꯦ ꯑꯗꯨꯗꯤ
ꯑꯥ
ꯍꯥꯏꯕꯤꯒꯦꯕ
ꯍꯧꯖꯤꯛ ꯍꯥꯏꯔꯣ ꯅꯪ ꯋꯥꯡꯕ꯭ꯔꯥ